ꯇꯥꯕꯔ ꯍꯣꯏ ꯇ ꯇꯥꯏ ꯀꯣ
ꯇꯥꯏ ꯅꯨꯡꯉꯥꯏꯔꯤꯕ꯭ꯔꯣ
ꯍꯣꯏ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯑꯣ ꯌꯨꯝꯗ ꯂꯩꯕ꯭ꯔꯣ ꯑꯁ ꯀꯔꯤꯁꯨ ꯇꯧꯗꯦ ꯗ ꯌꯨꯝꯗ ꯑꯗꯨꯝ ꯂꯩꯌꯦꯗ
ꯏꯊꯟꯗ ꯂꯩꯌꯦ ꯌꯨꯝꯗ ꯑꯩꯁꯨ ꯔꯦꯟꯗ
ꯎꯝ
ꯅꯨꯡꯁꯥꯁꯨ ꯊꯣꯛꯇꯦ ꯉꯁꯤꯁꯦ ꯑꯗꯨꯕꯨ ꯁꯥꯏ ꯁꯥꯏ
ꯑꯣ ꯍꯣꯏ ꯅꯨꯡꯁꯥꯁꯦ ꯎꯝ ꯊꯣꯛꯄꯗꯤ ꯅꯠꯇꯦ ꯑꯗꯨ ꯁꯥꯕꯗꯤ ꯁꯥꯕꯀꯣ
ꯎꯝ
ꯑꯗꯨꯅꯦ ꯀꯔꯤ ꯇꯧꯕ꯭ꯔꯥ ꯉꯁꯤ
ꯑꯩ ꯉꯁꯤ ꯀꯩꯁꯨ ꯇꯧꯗꯦ ꯍꯤꯞꯄꯒ ꯍꯧꯒꯠꯂꯒ ꯏꯁꯤꯡ ꯊꯛꯄ ꯍꯩ ꯆꯥꯕ ꯑꯗꯨꯇꯨꯅ‌ꯦ ꯀꯩꯁꯨ ꯇꯧꯅꯤꯡꯉꯥꯏ ꯂꯩꯇꯦ ꯊꯕꯛ ꯂꯩꯔꯗꯤ ꯆꯠꯄ ꯌꯥꯕ ꯊꯕꯛ ꯂꯩ ꯇꯕꯁꯦ ꯋꯥꯏ ꯊꯕꯛ ꯆꯠꯂꯒ ꯇꯣꯂꯣꯞ ꯄꯤꯕ ꯖꯥꯠꯗꯣ ꯑꯗꯨꯒꯨꯝꯕꯗꯣ ꯆꯠꯅꯤꯡꯉꯤ
ꯎꯝ ꯃꯇꯝ ꯂꯥꯛꯀꯅꯤ
ꯎꯝ ꯅꯣꯡ ꯅꯣꯡ ꯆꯨꯔꯗꯤ ꯐꯒꯗꯕꯅꯤꯅꯦ
ꯍꯣꯏ ꯌꯨꯝꯗ ꯂꯩꯕ ꯀꯥꯟꯗꯗꯤꯀꯣ ꯑꯩꯈꯣꯏ ꯊꯕꯛ ꯂꯩꯇ꯭ꯔꯦ ꯍꯥꯏꯔꯗꯤ ꯅꯣꯡ ꯆꯨꯕꯗꯣ ꯉꯥꯏꯕꯅꯤ
ꯍꯧꯖꯤꯛꯁꯦ ꯖꯨꯂꯥꯏ ꯌꯧꯔꯦ ꯖꯨꯂꯥꯏ ꯊꯕꯛ ꯂꯧꯒꯤ ꯊꯕꯛꯁꯦ ꯇꯝꯄꯥꯛ ꯇꯝꯄꯥꯛꯀꯤ ꯂꯧꯁꯦ ꯍꯧꯔꯕ ꯃꯇꯝꯅꯦꯕ ꯇꯝꯄꯥꯛꯇ ꯆꯤꯡꯗꯗꯤ ꯆꯤꯡꯗꯗꯤ ꯖꯨꯂꯥꯏꯁꯦ ꯑꯗꯨꯝ ꯀꯩꯅꯣ ꯇꯧꯔꯦ ꯇꯪꯈꯥꯏꯗꯤ ꯂꯣꯏꯔꯝꯕꯅꯤꯅ ꯍꯧꯖꯤꯛ
ꯎꯝ ꯅꯪ ꯆꯤꯡꯗ ꯂꯩꯕ꯭ꯔꯥ
ꯆꯤꯡꯗ ꯅꯠꯇꯦ ꯑꯩꯗꯤ ꯆꯤꯡꯗ ꯅꯠꯇꯦ ꯇꯝꯄꯥꯛꯇꯅꯤ
ꯑꯥ
ꯑꯗꯨꯝ ꯑꯣꯖꯥ ꯑꯣꯏꯔꯒ
ꯇꯣꯛꯈ꯭ꯔꯦ
ꯑꯣ ꯑꯣ ꯑꯣ ꯑꯗꯨ ꯀꯔꯤꯒ ꯑꯣꯏꯖꯥꯅꯣ ꯅꯪꯁꯦ
ꯐ꯭ꯔꯥꯏ ꯕꯦꯠꯀꯤꯅꯤꯗ
ꯑꯁꯨ ꯋꯥꯃꯟ ꯑꯁꯤ ꯑꯁꯤꯗ ꯌꯥꯝ ꯌꯥꯝ ꯋꯥꯏꯑꯦꯗ ꯏꯝꯐꯥꯜꯗ ꯑꯣꯖꯥ ꯑꯣꯏꯕꯁꯦ ꯎꯝ
ꯌꯥꯝ ꯋꯥꯏ ꯍꯥꯏꯅꯦ ꯑꯥ
ꯇꯝꯄꯥꯛꯇꯗꯤ ꯌꯥꯝ ꯋꯥꯏ ꯑꯗꯨꯒ ꯇꯝꯄꯥꯛ ꯍꯛꯇ ꯑꯣꯖꯥ ꯇꯧꯕꯁꯦ ꯑꯣꯖꯥ ꯑꯣꯏꯕꯁꯦ ꯌꯥꯝꯅ ꯆꯦꯛꯁꯤꯟꯕꯤꯗꯦꯗ ꯌꯥꯝꯅ ꯀꯩꯅꯣ ꯇꯧꯋꯦꯗ ꯔꯤꯐ꯭ꯔꯦꯁꯃꯦꯟꯒꯨꯝꯕꯁꯦ ꯐꯖꯅ ꯄꯤꯗꯕ ꯑꯗꯨ ꯄꯣꯊꯕꯒꯤ ꯃꯇꯝ ꯁꯨ ꯐꯖꯅ ꯄꯤꯗꯕ ꯏꯁꯇꯥꯐ ꯔꯨꯝꯒꯁꯦ ꯑꯁ ꯀꯩꯅꯣ ꯇꯧꯋꯦꯗ ꯌꯥꯝ ꯃꯤꯅꯥꯏꯒꯤ ꯇꯥꯏꯞꯇ ꯇꯧꯗꯤ ꯇꯧꯋꯦ
ꯎꯝ
ꯅꯨꯡꯉꯥꯏꯖꯗꯦ ꯑ ꯆꯤꯡꯗꯗꯤ ꯎꯝ ꯆꯤꯡꯗꯗꯤ ꯐꯖꯅ ꯇꯧꯕꯅꯦ ꯀꯔꯤꯒꯤ ꯍꯥꯏꯅ ꯔꯤꯐ꯭ꯔꯦꯁꯃꯦꯟꯒꯤ ꯑꯣꯏꯔꯁꯨꯀꯣ
ꯍꯣꯏ
ꯑꯗꯣ ꯑꯣꯖꯥꯁꯤꯡꯕꯨ ꯌꯥꯝ ꯐꯖꯅ ꯄꯤꯔꯒ ꯐꯖꯅ ꯅꯨꯡꯁꯤꯌꯦꯕ ꯑꯁꯤꯗꯗꯤ ꯑꯁꯨꯃꯥꯏꯅ ꯇꯧꯗꯦ ꯑꯁꯤꯗꯤ ꯆꯍꯤ ꯆꯍꯤ ꯑꯃꯗ ꯑꯗꯨꯝ ꯆꯠꯂꯒ ꯑꯅꯧꯕ ꯑꯃꯨꯛ ꯂꯥꯛꯄꯀꯣ ꯌꯥꯝ ꯑꯗꯨꯝ ꯃꯤꯁꯨ ꯌꯥꯝꯕꯅꯤꯅ ꯀꯃꯦꯡ ꯀꯃꯦꯡ ꯒꯣꯅꯤ ꯁꯤꯗꯗꯤ ꯑꯗꯨꯒꯤ ꯆꯥꯎꯊꯣꯛꯄꯒꯤꯁꯨ ꯑꯣꯏꯔꯝꯕ ꯌꯥꯏ
ꯎꯝ ꯎꯝ
ꯌꯨꯝꯗ ꯃꯤ ꯌꯥꯝ ꯂꯩꯕ ꯖꯥꯠꯅꯤꯅꯦ ꯅꯣꯏ
ꯕꯦꯛꯒ꯭ꯔꯥꯎꯟ ꯇꯥꯕ꯭ꯔꯣ ꯅꯥꯏꯌꯣ ꯑꯩ ꯊꯣꯡ ꯀ꯭ꯂꯣꯁ ꯇꯧꯔꯤ
ꯎꯝ
ꯑꯩꯈꯣꯏ ꯀꯃꯟ ꯔꯨꯝꯗ ꯃꯤ ꯋꯥꯔꯤ ꯁꯥꯔꯒ ꯂꯩꯕꯒꯤꯅꯤ
ꯎꯝ
ꯑꯩꯈꯣꯏ ꯏꯆꯦꯒꯤ ꯃꯣꯗꯤ ꯀꯦꯌꯔꯒꯤ ꯒ꯭ꯔꯨꯞꯁꯤꯡꯗꯣ
ꯑꯣ
ꯃꯣꯗꯤꯀꯦꯒꯤꯁꯦ ꯐꯗꯤ ꯐꯔꯝꯒꯅꯤ
ꯌꯥꯝ ꯐꯥꯏꯅ ꯑꯩꯒꯤ ꯁꯤꯁꯇꯔ ꯏꯟꯅꯣꯁꯦ ꯐꯖꯅ ꯄꯥꯏꯔꯒ ꯂꯩꯅꯦ ꯊꯧꯁꯨ ꯁꯕꯣꯟꯁꯨ ꯀꯣ
ꯎꯝ
ꯂꯣꯏꯅ ꯃꯥ ꯑꯗꯨ ꯄꯥꯏꯔꯒ ꯂꯩ ꯑꯩꯗꯤ ꯑꯦꯛꯁꯄꯤꯔꯦꯟꯁꯇ ꯇꯧꯗꯣꯏꯗ
ꯎꯝ
ꯐꯥꯕ꯭ꯔꯥ ꯐꯠꯇꯕ꯭ꯔꯥ ꯈꯪꯗꯦ ꯑꯗꯨ ꯆꯥꯕ ꯄꯣꯠꯁꯦ ꯘꯤꯒꯨꯝꯕ ꯑꯗꯨꯝ ꯇ꯭ꯔꯁ ꯇ ꯑꯣꯏ ꯑꯩꯁꯨ
ꯎꯝ ꯍꯣꯏ ꯃꯣꯗꯤ ꯃꫭ ꯀꯤꯒꯦ ꯍꯥꯏꯗꯤ ꯑꯗꯨꯝ ꯀꯩꯅꯣꯗꯤ ꯑꯣꯏꯔꯝꯒꯅꯤ ꯃꯃꯟꯗꯤ ꯌꯥꯝ ꯇꯥꯡꯒꯗꯧ ꯃꯥꯟꯗꯦ
ꯑꯣ ꯌꯥꯝ ꯇꯥꯡꯕꯗꯤ ꯅꯠꯇꯕ ꯃꯥꯜꯂꯤꯗ
ꯍꯣꯏ ꯑꯗꯨ ꯀꯩꯅꯣꯗꯗꯤ ꯆꯍꯤꯗꯥꯛꯁꯨ ꯂꯩꯌꯦ ꯃꯣꯗꯤꯒꯤ ꯑꯗꯣ ꯍꯤꯗꯥꯛꯒꯤꯗꯤ ꯌꯥꯝ ꯍꯣꯡꯉꯦ ꯍꯤꯗꯥꯛꯗꯨꯗꯤ ꯐꯖꯅ ꯍꯣꯡꯉꯦ
ꯑꯣ
ꯐꯥꯔꯃꯥꯁꯤꯗ ꯍꯟꯗ꯭ꯔꯦꯛꯀ ꯄꯤꯕꯗꯣ
ꯎꯝ
ꯑꯥ ꯃꯣꯏ ꯃꯣꯗꯤꯒꯤꯗꯤ ꯊꯥꯔꯇꯤ ꯐꯣꯔꯇꯤꯒꯨꯝꯕ ꯄꯤꯕꯅꯤ
ꯌꯥꯝ ꯐꯩꯅꯦ
ꯎꯝ ꯐꯩꯌ‌ꯦ ꯑꯩꯗꯤ ꯍꯤꯗꯥꯛ ꯍꯤꯗꯥꯛ ꯂꯩꯕꯁꯦ
ꯎꯝ
ꯑꯗꯨ ꯃꯣꯗꯤꯒꯤ ꯂꯩꯕꯅꯤ ꯃꯣꯗꯤꯒꯤ ꯐꯥꯔꯃꯥꯁꯤ ꯍꯤꯗꯥꯛ ꯍꯥꯏꯕꯁꯦ ꯂꯣꯏ ꯂꯩꯔꯦꯗ ꯍꯣꯏ ꯆꯈꯥꯎꯈꯩꯁꯨ ꯃꯥꯏꯒꯤꯁꯨ ꯍꯣꯏ ꯇꯨꯠꯄꯦꯁꯇ ꯕ꯭ꯔꯥꯁꯀꯨꯝꯕꯁꯨ ꯂꯩꯌꯦ
ꯑꯣ ꯑꯩꯁꯨ ꯂꯧꯅꯤꯅꯗ ꯑꯗꯨ ꯑꯣꯏꯔꯗꯤ
ꯍꯣꯏ ꯐꯦꯁꯋꯥꯁꯀꯨꯝꯕꯀꯣ ꯂꯣꯁꯟ ꯂꯣꯁꯟꯒꯨꯝꯕꯁꯦ ꯑꯁꯤꯗꯁꯨ ꯂꯩꯌ‌ꯦ ꯑꯗꯨꯒ ꯍꯤꯗꯥꯛꯁꯦ ꯐꯖꯅ ꯌꯥꯝ ꯌꯥꯝ ꯄꯨꯂꯞ ꯌꯥꯎꯗꯕ ꯂꯩꯇꯕꯁꯨ ꯌꯥꯎꯋꯦ ꯂꯩꯇꯕꯗꯣ ꯑꯗꯨꯝ ꯀꯝꯐꯜꯁꫪꯤ ꯑꯇꯩ ꯐꯥꯔꯃꯁꯤ ꯁꯤꯗ ꯂꯧꯕ ꯇꯥꯕ ꯍꯤꯗꯥꯛ ꯁꯦ ꯁꯨꯗꯤ ꯁꯨꯗꯕ ꯃꯣꯏꯁꯦ
ꯎꯝ
ꯑꯗꯨꯝ ꯑꯩꯗꯤ ꯑꯗꯨꯗ ꯍꯥꯟꯅ ꯍꯪꯒꯅꯤ ꯑꯗꯨꯒ ꯂꯩꯇ꯭ꯔꯗꯤ ꯑꯇꯩꯗ ꯂꯩꯕ
ꯑꫭ ꯑꯁ ꯑꯩꯁꯨ ꯇꯨꯠꯕ꯭ꯔꯁꯀ ꯇꯨꯠꯄꯦꯁ ꯇ꯭ꯔꯥꯏ ꯇꯧꯋ‌ꯦ ꯑꯃꯨꯔꯛ
ꯎꯝ ꯍꯪꯉꯣ ꯅꯣꯏ ꯖꯒꯥꯗ ꯂꯩꯕ꯭ꯔꯅ
ꯑ ꯏꯆꯦ ꯑꯁꯤ ꯇꯧꯔ ꯂꯩꯕꯅꯤ ꯆꯦꯀꯣ ꯃꯣꯏꯅ ꯑꯣꯗꯔ ꯇꯧꯕ ꯌꯥꯔꯅꯤ ꯃꯥꯒꯤ ꯑꯥꯏꯗꯤꯅ
ꯑꯣ
ꯏꯆꯦꯁꯨ ꯑꯗꯨꯒ ꯑꯩꯒꯤ ꯁꯤꯁꯇꯔ ꯏꯟꯅꯣꯁꯨ ꯑꯁꯤꯅꯤ ꯇꯧꯔꯒ ꯂꯩꯕꯅꯤ ꯑꯗꯨ ꯍꯧꯖꯤꯛ ꯃꯣꯏꯒꯤ ꯀ꯭ꯂꯥꯏꯟꯔꯥ ꯅꯠꯇ꯭ꯔꯒ ꯃꯣꯏꯒꯤ ꯑꯞꯂꯥꯏꯟꯔ ꯗꯥꯎꯂꯥꯏꯟꯔ ꯈꯪꯗꯦ ꯃꯤ ꯑꯅꯤ ꯂꯥꯛꯑꯒ ꯋꯥꯔꯤ ꯁꯥꯔ ꯂꯩ ꯑꯗꯨ ꯅꯪ ꯑꯣꯖꯥ ꯍꯥꯏꯕꯗꯣ ꯍꯣꯏ ꯑꯥ ꯆꯤꯡꯗꯗꯤ ꯑꯗꯨꯝ ꯏꯁꯇꯦꯕꯜꯁꯨ ꯑꯣꯏꯕꯅꯦ ꯑꯗꯤ ꯑꯁꯤ ꯇꯝ ꯑꯁꯤ ꯕꯦꯂꯤꯗꯒꯤ ꯍꯥꯏꯔꯗꯤꯀꯣ
ꯎꯝ
ꯑꯗꯨꯒ ꯎꯝ ꯀꯔꯤꯅꯣ ꯆꯥꯎꯈꯠꯄ ꯏꯁꯀꯨꯜꯒꯨꯝꯕ ꯑꯞꯂꯤꯞ ꯇꯧꯕꯒꯨꯝꯕꯗꯤ ꯑꯥ ꯑꯣꯖꯥꯁꯦ ꯑꯗꯨꯝ ꯂꯩꯕ ꯑꯗꯨꯝ ꯅꯨꯄꯥ ꯑꯃ ꯂꯩꯕ ꯈꯣꯏꯅ ꯑꯗꯨꯝ ꯂꯩꯔꯗꯤꯀꯣ ꯑꯥ ꯀꯔꯤꯅꯣ ꯗꯦꯕꯂꯞꯃꯦꯟꯒꯨꯝꯕꯗꯣ ꯈꯔ ꯏꯁ꯭ꯂꯣ ꯑꯣꯏꯒꯅꯤꯗ ꯑꯗꯨꯒ ꯑꯁꯤ ꯚꯦꯂꯤꯁꯤꯡꯗ ꯅꯠꯇ꯭ꯔꯒ ꯁꯤꯇꯤꯁꯤꯡꯗꯗꯤ ꯑꯣꯖꯥ ꯍꯥꯏꯔꯤꯡꯁꯨ ꯇꯥꯛꯑꯦ ꯐꯥꯏꯔꯤꯡꯁꯨ ꯇꯧꯋꯦ ꯑꯗꯨꯝ ꯂꯩꯕ꯭ꯔꫭ ꯄ꯭ꯔꯥꯏꯚꯦꯠꯇ ꯄ꯭ꯔꯥꯏꯚꯦꯠ ꯈꯣꯏ ꯑꯗꯨ ꯃꯣꯏꯒꯤ ꯆꯥꯎꯈꯠꯅꯤꯡꯉꯥꯏꯅꯤꯅ‌ꯦ
ꯎꯝ
ꯑꯩꯅ ꯈꯜꯂꯦꯗ ꯑꯥꯏꯗꯤꯌꯥꯍꯁ ꯑꯅꯧ ꯑꯅꯧꯕ ꯂꯥꯛꯔꯗꯤ ꯏꯁ꯭ꯀꯨꯜꯁꯨꯀꯣ
ꯎꯝ
ꯀꯔꯤꯅꯣ ꯍꯧꯖꯤꯛ ꯍꯧꯖꯤꯛꯀꯤ ꯇꯥꯟꯅꯕ ꯈꯣꯏ ꯂꯥꯔꯗꯤ ꯑꯗꯨꯝ ꯐꯅ ꯑꯗꯨꯒꯤ ꯃꯔꯝꯁꯨ ꯑꯣꯏꯔꯝꯅꯤ ꯅꯪꯗꯤ ꯀꯔꯤ ꯁꯕꯖꯦꯛ ꯂꯧꯔꯤꯅꯣ
ꯁꯥꯏꯟꯁꯇ ꯁꯥꯏꯟꯁꯒ ꯏꯪꯂꯤꯁ ꯕ꯭ꯔꯦꯃꯔꯒ
ꯑꯣ ꯑꯣ ꯐꯩꯅꯤ ꯑꯩꯗꯤ ꯀ꯭ꯂꯥꯁ ꯇꯨꯌꯦꯦꯜꯐ ꯐꯥꯎꯕ ꯁꯥꯏꯟꯁ ꯂꯧꯋꯦ ꯂꯧꯔꯒ ꯑꯩꯁꯦ ꯏꯪꯂꯤꯁꯇ ꯁꯤꯞ ꯇꯧꯈ꯭ꯔꯦꯕꯀꯣ ꯒ꯭ꯔꯦꯖꯨꯑꯦꯁꯟꯒ ꯃꯥꯁꯇꯔꯗꯤ ꯑꯗꯨꯝ ꯏꯪꯂꯤꯁꯇ ꯇꯧꯋꯦ
ꯎꯝ
ꯑ
ꯏꯪꯂꯤꯁ ꯏꯪꯂꯤꯁꯁꯨ ꯐꯩ ꯑꯩꯁꯦ ꯏꯪꯂꯤꯁꯇꯤ ꯄꯥꯝꯗꯤ ꯄꯥꯝꯕꯅꯦ
ꯑꯣ ꯥ ꯐꯥꯕꯗꯤ ꯐꯌꯦ ꯍꯣꯏ
ꯍꯣꯏ ꯏꯪꯂꯤꯁ ꯐꯖꯅ ꯉꯥꯡꯉꯒ ꯏ ꯏꯕ ꯍꯩꯕꯁꯦ ꯏꯪꯂꯤꯁꯇ ꯀꯦꯞ ꯀꯨꯝꯕꯕꯁꯤꯦ ꯌꯥꯝ ꯍꯥꯏꯕꯁꯦ ꯑꯩꯗꯤ ꯑꯦꯂꯥꯔ ꯑꯦꯟ ꯌꯥꯝꯅ ꯄꯥꯝꯃꯤ ꯑꯩꯁꯨ ꯑꯩꯁꯨ ꯀ꯭ꯂꯥꯁ ꯅꯥꯏꯟ ꯇꯦꯟ ꯀ꯭ꯂꯥꯁ ꯅꯥꯏꯟ ꯇꯦꯟꯗꯗꯤ ꯏꯪꯂꯤꯁ ꯀꯥꯃꯔꯁꯦ ꯍꯩꯗꯤ ꯍꯩꯌꯦꯕ ꯑꯩꯈꯣꯏ ꯑꯩꯈꯣꯏ ꯀ꯭ꯂꯥꯁꯇꯗꯤ ꯑꯩꯅ ꯑꯗꯨꯝ ꯀꯩꯅꯣꯗ ꯇꯧꯋꯦꯕ ꯍꯩꯗꯤ ꯍꯩꯌꯦꯕ ꯑꯗꯨꯒ ꯃꯦꯠꯁ ꯌꯥꯗꯕꯁꯦ ꯑꯩꯁꯦ ꯃꯦꯁ ꯃꯦꯁ ꯍꯥꯏꯕꯗꯤ ꯍꯣꯏ ꯏꯌꯥ ꯌꯥꯗꯦꯗꯥ ꯃꯦꯁ ꯑꯗꯨ ꯃꯇꯝꯗ ꯍꯥꯏꯕꯗꯤ ꯁꯤ ꯕꯦꯂꯤꯗ ꯂꯩꯕ ꯇꯝꯄꯥꯛꯇ ꯂꯩꯕ ꯑꯣꯖꯥꯅ ꯑꯗꯨꯝ ꯇꯧꯋꯦꯕ ꯃꯦꯠꯁꯦ ꯑꯗꯨꯒꯤ ꯐꯖꯅ ꯍꯩꯗꯕ ꯑꯗꯨꯝ ꯃꯣꯏꯗꯤ ꯃꯣꯏ ꯈꯛꯇꯪ ꯂꯧꯅꯉꯥꯏ ꯄꯩꯁꯥ ꯈꯛꯇꯪ ꯂꯧꯅꯉꯥꯏ ꯑꯣꯏꯕꯒꯤ ꯇꯨꯏꯁꯟꯁꯨ ꯂꯧꯗꯕꯒꯤꯀꯣ ꯎꯝ ꯑꯗꯨꯗ ꯃꯩꯇꯩꯂꯣꯟꯁꯨ ꯉꯥꯡꯉꯦ ꯑꯩꯈꯣꯏ ꯈꯪꯗꯕꯅꯤꯅ ꯌꯥꯝ ꯋꯥꯕꯅꯤ ꯑꯗꯨ ꯑꯗꯨ ꯃꯇꯝꯗꯗꯤ ꯈꯪ ꯈꯪꯗꯦꯗ ꯑꯩꯅ ꯀꯝꯇꯤꯇꯦ ꯏꯖꯝ ꯊꯥꯒꯦꯅ ꯇꯧꯔ ꯀꯥꯟꯗ ꯑꯗꯨꯗꯒꯤ ꯑꯩ ꯈꯪꯂꯛꯄꯅꯤ
ꯑꯗꯨꯒ ꯀꯣꯆꯤꯡ ꯂꯧꯔꯒ ꯇꯧꯔꯛꯄꯗ ꯈꯪꯕꯅꯤ
ꯎꯝ
ꯁꯤꯁꯇꯔꯗꯤ ꯀ꯭ꯔꯔꯤꯖꯥꯇꯤꯔꯥ
ꯑꯩ ꯖꯦꯃꯥꯅꯤ ꯖꯦꯃ
ꯐꯩ ꯐꯩ ꯑꯩꯅ ꯔꯣꯡꯃꯩꯅꯦ ꯍꯣꯏ
ꯎꯝ ꯃꯤꯡꯗ ꯊꯣꯏ ꯑꯦ ꯕꯤꯡꯗ ꯊꯣꯛꯑꯦꯗ ꯅꯪ ꯂꯥꯛꯀꯣ ꯊꯧꯔꯛꯄ ꯀꯥꯟꯗ
ꯑꯣ
ꯑꯩꯅ ꯔꯣꯡꯃꯥꯏꯕꯨ ꯂꯨꯍꯣꯡꯕ
ꯑꯣ
ꯏꯃꯥꯁꯨ ꯔꯣꯃꯥꯏꯌꯣ ꯍꯥꯏꯕ
ꯑꯥ
ꯏꯄꯥꯅ ꯖꯦꯃꯦ ꯑꯣꯏꯕ ꯑꯩꯁꯦ ꯃꯤꯛꯁ ꯑꯣꯏꯅ ꯑꯗꯨꯝ ꯂꯥꯑꯦ ꯇꯨꯒ ꯂꯨꯍꯣꯡꯕꯗꯤ ꯔꯣꯡꯃꯥꯏ ꯅꯨꯄꯥꯕꯨ ꯑꯃꯨꯛꯀ ꯂꯨꯍꯣꯡꯕꯀꯣ ꯅꯪꯗꯤ ꯂꯨꯍꯣꯡꯈ꯭ꯔꯕ꯭ꯔꯣ
ꯅꯦꯄꯥꯟ
ꯑꯣ ꯑꯣ ꯅꯪ ꯑꯣꯏꯔꯝꯅꯤꯗ
ꯑꯔꯥꯡ ꯑꯉꯥꯡꯗꯤ ꯅꯠꯇ꯭ꯔꯦꯗ ꯍꯣꯡꯗꯕꯒꯤꯅꯤ
ꯑꯣ ꯇꯞ ꯂꯥꯛꯀꯅꯤꯗ ꯑꯩꯁꯨ ꯀꯨꯏꯗ꯭ꯔꯤꯌꯦ
ꯑꯣ
ꯂꯥꯁ ꯏꯌꯥꯔꯗꯒꯤꯀꯣ
ꯍꯣꯏ ꯑꯩꯁꯨ ꯑꯦꯛꯖꯥꯝ ꯊꯥꯔꯒ ꯑꯁꯤ ꯉꯥꯏꯗꯤ ꯉꯥꯏꯕꯅꯦꯕ ꯑꯦꯛꯖꯥꯝ ꯊꯥꯕꯨꯁꯦ ꯑꯣꯒꯁꯇ ꯑꯃꯨꯛ ꯄꯤꯒꯅꯤ ꯑꯗꯨ ꯑꯣꯒꯁ ꯂꯣꯏꯔꯒ ꯈꯟꯅꯔꯒꯦ ꯑꯗꯨꯒ ꯑꯗꯨ ꯊꯣꯛꯇ꯭ꯔꯗꯤ ꯁ꯭ꯇꯦꯠꯀꯤ ꯍꯤꯟꯗꯤ ꯄ꯭ꯔꯥꯏꯃꯔꯤ ꯑꯣꯖꯥ
ꯑꯣ ꯍꯤꯟꯗꯤꯁꯨ ꯍꯤꯟꯗꯤꯁꯨ ꯂꯕ꯭ꯔꯣꯅꯦ ꯅꯪꯗꯤ
ꯍꯣꯏ ꯍꯤꯟꯗꯤ ꯀꯣꯔꯁ ꯂꯣꯏꯔꯦ ꯄ꯭ꯔꯥꯏꯃꯔꯤ ꯑꯣꯖꯥꯒꯤ ꯄ꯭ꯔꯥꯏꯃꯥꯔꯤ ꯑꯣꯖꯥꯕꯀꯤ ꯀꯣꯔꯁ ꯀꯝꯄ꯭ꯂꯤꯠ ꯇꯦꯠꯀꯨꯝꯕ ꯗꯦꯜꯂꯤꯒꯨꯝꯕ ꯇꯧꯕ
ꯑꯣ
ꯀꯣꯔꯁꯁꯨ ꯇꯝꯕ ꯍꯤꯟꯗꯤꯒꯤ ꯑꯗꯨ ꯑꯩ ꯑꯩꯒꯤ ꯕꯤ ꯄ꯭ꯂꯥꯟꯅꯦ ꯑꯗꯨꯗꯣ ꯐꯔꯁ ꯑꯩꯠ ꯂꯥꯟꯅ ꯀꯝꯄ꯭ꯂꯤꯇꯤꯞ ꯑꯦꯛꯖꯥꯝꯅꯦꯕ ꯑꯗꯨ ꯑꯗꯨ ꯊꯣꯛꯇ꯭ꯔꯗꯤ ꯕꯤ ꯄ꯭ꯂꯥꯟꯗ ꯇꯧꯔꯒꯦꯅ ꯇꯧꯕ
ꯍꯣꯏ ꯍꯣꯏ ꯕꯤ ꯄ꯭ꯂꯥꯟꯁꯨ ꯂꯩꯒꯗꯕꯅꯤꯅꯦ ꯑꯩꯈꯣꯏ
ꯍꯣꯏ
ꯑ ꯀꯔꯤ ꯅꯣꯏꯗꯤ ꯄꯥꯈꯪ ꯑꯣꯏꯕꯅꯤꯅꯀꯣ ꯊꯕꯛꯁꯦ ꯁꯣꯏꯗꯅ ꯇꯧꯒꯗꯕ ꯂꯩꯁꯥꯕꯤ ꯑꯣꯏꯔꯗꯤ ꯅꯨꯄꯤ ꯑꯣꯏꯔꯗꯤ ꯀꯔꯤꯅꯣ ꯊꯕꯛ ꯑꯗꯨꯝ ꯄꯥꯔꯠ ꯇꯥꯏꯝꯒꯨꯝꯕ ꯇꯧꯔꯁꯨ ꯑꯣꯖꯥꯒꯨꯝꯕ ꯇꯧꯔꯁꯨ ꯁꯨ ꯂꯨꯍꯣꯡꯕ ꯀꯥꯟꯗ ꯇꯧꯗꯕ ꯃꯇꯝꯁꯨ ꯂꯩꯅꯀꯣ ꯑꯗꯨ ꯃꯇꯝꯗ ꯅꯨꯄꯥꯅ ꯂꯩꯇ꯭ꯔꯗꯤ ꯌꯥꯔꯣꯏꯅꯦꯅ ꯄꯨꯟꯁꯤ ꯎꯝ
ꯎ ꯍꯤꯡꯕ ꯍꯥꯏꯕꯁꯦ ꯄꯩꯁꯥ ꯆꯪꯗꯅ ꯄꯩꯁꯥ ꯂꯩꯗ꯭ꯔꯗꯤ ꯌꯥꯗꯕ
ꯍꯣꯏꯅꯦ ꯑꯁ ꯍꯤꯡꯕꯁꯨ ꯋꯥꯕꯅꯤꯀꯣ ꯀꯔ ꯄꯩꯁꯥ ꯂꯗꯤ ꯀꯔꯤ ꯀꯔꯤꯗ ꯆꯀꯅꯤ ꯈꯪꯗꯦ ꯂꯥꯛꯄꯁꯨ
ꯎꯝ
ꯑꯁꯤ ꯄꯥꯏꯕ ꯀꯨꯏꯈ꯭ꯔꯕ꯭ꯔꯅ
ꯀꯨꯏꯗ꯭ꯔꯤꯌꯦ ꯑꯩ ꯏꯅꯥꯎ ꯅꯨꯨꯄꯥ ꯑꯩꯈꯣꯏꯧ ꯇꯧꯔꯒ ꯂꯩꯌꯦ ꯑꯩꯗꯤ ꯑꯁ ꯊꯥꯖꯗꯕꯀꯣ ꯑꯗꯨꯒꯤ ꯃꯣꯏꯅ ꯑꯗꯨꯝ ꯍꯥꯏꯔꯛꯄꯗ ꯑꯩꯁꯨ ꯁꯟꯗꯦ ꯁꯔꯗꯦꯗꯨꯔꯥ
ꯑ ꯑꯣ ꯁꯟꯗꯦꯀꫭ ꯑꯗꯨꯗꯤ ꯍꯧ ꯎꯝ ꯋꯦꯟꯁꯗꯦꯅꯤꯀꯣ ꯉꯁꯤ
ꯍꯣꯏ
ꯑꯗꯨꯗꯤ ꯅꯪꯒꯤꯁꯨ ꯂꯥꯛꯂꯝꯝꯒꯅꯤꯅꯦ
ꯍꯣꯏ
ꯑꯣ
ꯑꯩꯁꯦ